ꯍꯜꯂꯣ
ꯍꯜꯂꯣ
ꯇꯥꯕꯔꯣ
ꯇꯥꯏꯌꯦ
ꯀꯔꯤ ꯇꯧꯔ ꯂꯩ ꯍꯤꯞꯄ ꯂꯩ ꯍꯥꯏꯕ
ꯍꯤꯞꯄꯦ ꯀꯔꯤ ꯇꯧꯔꯒꯗꯤ ꯍꯧꯖꯤꯛꯇꯤ ꯇꯨꯝꯕ ꯅꯠꯇꯅ
ꯇꯨꯝꯅꯤꯡꯒ꯭ꯔꯕ
ꯇꯨꯝꯕꯨꯗꯤ ꯇꯨꯝꯅꯤꯡꯗꯦꯗ ꯑꯗꯨ ꯇꯨꯝꯅꯤꯡꯗ꯭ꯔꯁꯨ ꯅꯝꯐꯨꯗ ꯇꯨꯝꯒꯦ ꯇꯧꯕ
ꯎꯝ
ꯌꯦꯡꯉꯅꯤ
ꯍꯥꯥ
ꯍꯌꯦꯡ ꯉꯟꯅ ꯍꯧꯒꯟꯅꯕ ꯉꯟꯅ ꯇꯨꯝꯒꯦ ꯇꯧꯕꯅꯦꯕ ꯇꯨꯝꯃꯨ ꯌꯥꯗꯦ
ꯊꯕꯛ ꯂꯩꯕꯔꯣ
ꯊꯕꯛ ꯂꯩꯇꯦꯗ ꯉꯟꯅ ꯍꯧꯒꯠꯄ ꯉꯝꯗ꯭ꯔꯦ ꯍꯧꯖꯤꯛꯀꯥꯟꯁꯦ ꯑꯗꯨꯒꯤ ꯊꯦꯡ ꯊꯦꯡꯅ ꯍꯧꯒꯠꯄꯗꯣ ꯅꯨꯡꯉꯥꯏꯇꯦ ꯇꯧꯕ
ꯆꯩꯕ ꯃꯤꯒ ꯌꯧꯕ꯭ꯔꯣ
ꯌꯥꯎꯗꯦꯗ ꯀꯅꯥꯅ ꯆꯩꯗꯣꯏꯅꯣ ꯑꯩꯈꯣꯏꯕꯨ ꯏꯁ ꯆꯩꯕꯤꯅꯕ ꯃꯤ ꯂꯩꯗꯤ ꯑꯩꯈꯣꯏ ꯈꯨꯠꯁꯤ ꯅꯪꯗꯤ ꯄꯨꯡ ꯀꯌꯥꯗ ꯍꯧꯒꯠꯀꯦ ꯉꯟꯅ ꯍꯧꯒꯠꯄ꯭ꯔꯣ
ꯑꯩ ꯁꯤꯛꯁ ꯁꯤꯛꯁ ꯊꯥꯔꯇꯤꯗ ꯑꯗꯨꯝ ꯍꯧꯒꯠꯂꯦ
ꯐꯩꯅꯦ ꯑꯁ ꯑꯍꯥꯟꯕꯗꯗꯤ ꯑꯩꯁꯦ ꯄꯨꯡ ꯃꯔꯤ ꯃꯈꯥ ꯃꯉꯥ ꯃꯉꯥ ꯃꯉꯥ ꯑꯗꯨ ꯍꯧꯒꯜꯂꯦꯕꯀꯣ ꯇꯔꯨꯛ ꯃꯈꯥꯏ ꯍꯧꯈꯠꯄꯁꯨ ꯌꯥꯎꯋꯦ ꯑꯗꯨꯒ ꯈ꯭ꯋꯥꯏ ꯊꯦꯡꯉꯕꯗ ꯄꯨꯡ ꯇꯔꯦꯠꯅꯦꯕ ꯑꯩ ꯍꯧꯒꯠꯄꯁꯦ ꯕꯣꯜ ꯍꯦꯛ ꯍꯧꯕꯗꯒꯤ ꯉꯟꯅ ꯍꯧꯒꯠꯄ ꯉꯝꯗꯕꯗꯣ
ꯉꯁꯤ ꯉꯁꯤꯗꯤ ꯕꯣꯜꯁꯨ ꯂꯩꯇꯦꯅ
ꯉꯁꯤꯌꯥ ꯍꯣꯏ ꯕꯣꯜ ꯂꯩꯇꯦ